ꯑꯣ ꯑꯩꯁꯦ ꯉꯁꯤꯗꯤ ꯑꯥ ꯋꯥꯛꯀꯤꯡ ꯆꯠꯂꯝꯕꯅꯦ ꯑꯦꯛꯁ꯭ꯔꯁꯥꯏꯁ ꯇꯧꯕ ꯂꯣꯏꯕꯒꯤ ꯀꯣ ꯍꯜꯂꯛꯄ ꯑꯣꯏꯅ ꯋꯥꯛꯀꯤꯡ ꯆꯠꯂ ꯍꯜꯂꯛꯏꯌꯦ ꯌꯨꯝꯂꯝꯕꯤꯗ ꯌꯧꯕꯗꯤ ꯌꯧꯗꯧꯔꯦ ꯌꯧꯕꯗꯤ ꯌꯧꯗ꯭ꯔꯤꯕ ꯈꯖꯤꯛꯇꯪ ꯋꯥꯠꯂꯤ ꯌꯥꯝꯅꯗꯤ ꯅꯠ
ꯌꯥꯝ ꯆꯥꯟꯅꯅ ꯀꯣꯜ ꯇꯧꯔꯛꯑꯦ ꯅꯪꯁꯨ
ꯃꯇꯝꯁꯦ ꯅꯪꯗꯤ ꯍꯧꯖꯤꯛ ꯀꯩꯗꯧꯔꯝꯃꯤꯅꯣ
ꯍꯧꯖꯤꯗꯤ ꯌꯥꯝ ꯁꯥꯃꯟꯕꯒꯤ ꯇꯦꯔꯦꯁꯇ ꯂꯩꯅꯦ ꯉꯥꯏꯍꯥꯛ ꯂꯩꯔꯒ ꯏꯔꯨꯊꯣꯛꯑꯅꯤ ꯑꯩ
ꯑꯣ ꯍꯧꯖꯤꯛ ꯍꯨꯃꯥꯡ ꯌꯥꯝ ꯁꯧꯕ꯭ꯔꯣ ꯔꯨꯝꯗ ꯂꯩꯕ ꯉꯝꯗꯕ꯭ꯔꯣ
ꯑꯍꯣꯏ ꯑꯁ ꯑꯩꯈꯣꯏ ꯅꯪꯒꯤꯔꯨꯝꯗꯤ ꯐꯦꯟ ꯇꯧꯔꯨꯛ ꯂꯩꯕꯅꯤꯅ ꯐꯩ ꯑꯩꯈꯣꯏꯒꯤ ꯌꯨꯝꯗꯤ ꯂꯥꯏꯔꯕꯅꯤꯅ ꯐꯦꯟ ꯑꯅꯤ ꯈꯛꯇ ꯂꯩ ꯑꯗꯨꯁꯨ ꯃꯐꯝꯗ ꯐꯖꯅ ꯄꯥꯟꯍꯟꯗꯦ ꯁꯦꯟꯇꯔ ꯈꯛꯇ ꯄꯥꯟꯕꯅꯤꯅ ꯀꯥꯅꯅ ꯊꯣꯛꯂꯒ ꯇꯨꯝꯒꯅꯤ ꯃꯗꯨ ꯃꯌꯥꯏ ꯗꯗꯤ
ꯑꯣ ꯍꯣꯏ ꯑꯗꯨꯅꯦ ꯐꯦꯟ ꯄꯥꯟꯕ ꯃꯤꯁꯨ ꯒ꯭ꯌꯥꯟ ꯇꯥꯗꯦ
ꯍꯣꯏ ꯀꯅꯥꯒꯨꯝꯅ ꯏꯟꯖꯤꯟꯅꯤꯌꯥꯔꯤꯡ ꯇꯧꯕ꯭ꯔꯥ ꯈꯪꯗꯦ ꯑꯩꯗꯣ
ꯍꯣꯏ ꯑꯗꯣ ꯍꯧꯖꯤꯛꯀꯥꯟꯒꯤ ꯋꯦꯗꯔꯁꯨ ꯌꯥꯝꯅ ꯁꯥꯕ꯭ꯔꯥ ꯑꯣꯝ ꯌꯥꯝꯅ ꯁꯥꯕ ꯗꯤ ꯅꯠꯇꯦ ꯑꯗꯨꯕꯨ ꯑꯣꯝ ꯆꯥꯛꯅꯕ ꯍꯥꯏꯕ ꯇꯥꯔꯦ
ꯍꯣꯏ ꯍꯣꯏ ꯍꯣꯏ ꯃꯥꯅꯦ
ꯏꯁꯥꯗꯣ ꯌꯥꯝꯅ ꯍꯨꯃꯥꯡ ꯀꯥꯔꯒ ꯇꯧꯕ ꯑꯗꯨ ꯋꯦꯗ꯭ꯔꯗꯤ ꯌꯥꯝꯅ ꯍꯣꯠ ꯑꯣꯏꯕ ꯑꯣꯏ ꯌꯥꯝꯅ ꯁꯥꯕ ꯑꯣꯏ ꯋꯦꯗ꯭ꯔꯗꯤ ꯅꯠꯇꯦꯕ
ꯍꯣꯏ
ꯉꯁꯤꯗꯤ ꯅꯣꯡꯁꯨ ꯈꯔ ꯃꯡꯕꯒꯤ ꯇꯥꯏꯞꯇ ꯇꯧꯕ ꯅꯠꯇ꯭ꯔꯣ ꯅꯣꯏꯔꯣꯝꯗꯁꯨ ꯇꯧꯕ꯭ꯔꯣ
ꯍꯣꯏ ꯍꯤꯍꯤꯍꯤ ꯍꯣꯏ ꯌꯥꯝ ꯅꯪꯗꯤ ꯀꯩꯗꯧꯔꯤꯅ ꯍꯧꯖꯤꯛ
ꯑꯩꯁꯦ ꯍꯧꯖꯤꯛꯁꯦ ꯋꯥꯋꯀꯤꯡ ꯍꯜꯂꯛꯏꯅꯦ ꯑꯩ ꯌꯧꯔꯦ ꯑꯩ ꯁꯤꯗ ꯐꯝꯃꯤꯌꯦ
ꯉꯥꯏꯍꯥꯛꯇꯪ ꯄꯣꯊꯥꯔꯒ ꯀꯣ ꯍꯨꯃꯥꯡ ꯍꯟꯖꯤꯟꯕ ꯃꯇꯝꯗ ꯏꯔꯨꯖꯊꯣꯛ ꯀꯦ ꯑꯗꯨꯒ ꯏꯁꯥꯁꯦ ꯐ꯭ꯔꯦꯁ ꯑꯣꯏꯍꯟꯒꯦ ꯇꯧꯕ
ꯍꯣꯏ
ꯅꯠꯇ꯭ꯔꯗꯤ ꯌꯥꯗ꯭ꯔꯦ ꯍꯧꯖꯤꯛ ꯑꯦꯛꯁꯔꯁꯥꯏꯁ ꯇꯧꯕꯁꯦ ꯍꯛꯆꯥꯡ ꯌꯥꯝ ꯌꯥꯡꯉꯦ ꯌꯥꯝ ꯅꯨꯡꯉꯥꯏꯌꯦ ꯑꯗꯨꯗꯨꯒꯤꯀꯣ ꯑꯩꯁꯦ ꯑꯦꯛꯁꯔꯁꯥꯏꯁ ꯇꯧꯔꯒ ꯍꯛꯆꯥꯡ ꯈꯔ ꯅꯨꯡꯉꯥꯏꯍꯜꯂꯦ
ꯑꯗꯨꯝ ꯑ ꯅꯨꯄꯤ ꯕ꯭ꯔꯨꯝ ꯂꯩꯕ꯭ꯔꯣ ꯕ꯭ꯔꯨꯝ ꯋꯥꯢ ꯁꯤꯠꯅꯕ
ꯅꯪ ꯍꯧꯖꯤꯛꯇꯤ ꯋꯥꯏ ꯑꯃꯨꯛ ꯁꯤꯠꯀꯦ ꯍꯥꯏꯕ꯭ꯔꯣ
ꯍꯣꯏ ꯑꯩꯗꯣ ꯑꯩꯒꯤ ꯔꯨꯝꯁꯦ ꯌꯥꯝ ꯃꯣꯠꯂꯦꯕ ꯃꯤ ꯑꯇꯣꯞꯄꯒꯤ ꯔꯨꯝꯒ ꯃꯅꯔꯛꯇꯦꯕ
ꯑꯣ ꯑꯗꯨꯗꯨꯒꯤ ꯋꯥꯏꯁꯦꯠꯇꯣꯛꯀꯦ ꯇꯧꯕ
ꯍꯣꯏ ꯈꯨꯃꯨꯠ ꯑꯃ ꯇꯥꯔꯦ ꯑꯩꯈꯣꯏꯒꯤ ꯔꯨꯝꯁꯦ
ꯑꯣ ꯑꯣ ꯍꯣꯏ ꯁꯤꯠꯇꯣꯛ ꯁꯤꯠꯇꯣ ꯌꯥꯝ ꯐꯩ ꯑꯗꯨꯁꯨ ꯏꯃꯨꯡꯒꯤ ꯊꯕꯛ ꯏꯪꯈꯥꯡ ꯇꯧꯁꯟꯕꯁꯨ ꯌꯥꯝ ꯐꯩꯗ ꯍꯥꯏꯗꯤ ꯋꯥꯏ ꯁꯤꯦꯠꯄ ꯋꯥꯏ ꯇꯩꯕ ꯍꯥꯏꯕꯁꯦ ꯊꯥꯏꯅꯒꯤ ꯆꯠꯅꯕꯤꯅꯦ ꯑꯗꯣ ꯊꯥꯏꯅꯒꯤ ꯆꯠꯅꯕꯤꯅ ꯍꯦꯟꯅ ꯐꯩꯌꯦꯕ ꯑꯦꯛꯁꯁ ꯁꯔꯁꯥꯏꯁ ꯇꯧꯔꯒ ꯊꯕꯛ ꯁꯨꯅꯤꯡꯗꯕ ꯁꯔꯨꯛ ꯏꯃꯨꯡꯒꯤ ꯊꯕꯛ ꯏꯪꯈꯥꯡꯁꯨ ꯂꯣꯏꯁꯤꯟ ꯕ ꯏꯃꯨꯡꯁꯨ ꯅꯥꯟꯕ ꯑꯗꯨꯅ ꯐꯠ
ꯑꯣ ꯃꯗꯨꯅ ꯍꯦꯟꯅ ꯐꯥꯔꯦ
ꯑ ꯑꯗꯨꯅꯦ ꯑꯩꯁꯨ ꯍꯧꯖꯤꯛꯁꯨ ꯊꯕꯛꯇꯣ ꯑꯩꯁꯨ ꯊꯕꯛ ꯂꯣꯏ ꯂꯣꯏꯔꯒ ꯑꯦꯛꯁꯔꯁꯥꯏꯁ ꯆꯠꯂꯨꯢꯅꯦ ꯑꯗꯣ ꯑꯩꯈꯣꯏ ꯍꯧꯖꯤꯛꯇꯤ ꯂꯩꯕꯥꯛꯀꯤ ꯌꯨꯝ ꯑꯣꯏꯗ꯭ꯔꯕꯅꯤꯅꯀꯣ
ꯎꯝ
ꯇꯩꯕꯗꯣ ꯏꯁꯤꯡ ꯍꯥꯞꯄꯒ ꯇꯩꯕ ꯈꯣꯠꯄ ꯑꯗꯨꯒꯤ ꯃ ꯇꯝ ꯑꯣꯏꯗ꯭ꯔꯦ ꯍꯥꯏꯗꯤ ꯂꯣꯏꯅ ꯇꯥꯢꯜꯁ ꯑꯣꯢꯔꯕꯅꯤ ꯅ ꯃꯣꯄꯔꯅ ꯁꯠ ꯁꯠ ꯁꯠ ꯅꯥꯟꯊꯣꯛꯑꯒ ꯂꯣꯏꯔꯦꯕ
ꯑꯣ
ꯌꯨꯝ ꯑꯗꯨ ꯂꯩꯕꯥꯛꯀꯤꯗ ꯑꯣꯏꯔꯗꯤ ꯐꯖꯅ ꯇꯩꯗꯕ ꯌꯥꯗꯕꯅꯤꯅꯀꯣ ꯐꯖꯅ ꯇꯩꯅꯕ ꯍꯣꯠꯅꯕꯗ ꯂꯣꯏꯅ ꯏꯁꯥꯗꯣ ꯐꯖꯅ ꯏꯁ ꯂꯤꯝ ꯑꯣꯏꯔꯒ ꯃꯁꯥꯗꯣ ꯈꯔ ꯐꯩꯕ
ꯍꯣꯏ
ꯑꯗꯨꯅꯦ ꯇꯧꯔꯤꯁꯦ
ꯍꯣꯏ ꯍꯣꯏ ꯆꯨꯝꯃꯦ ꯆꯨꯝꯃꯦ ꯑꯗꯨꯁꯨ
ꯈ꯭ꯋꯥꯏꯗꯒꯤ ꯐꯩꯌꯦ ꯐꯕ ꯑꯗꯒꯤ ꯗꯥꯏꯠꯁꯨ ꯐꯩ ꯅ꯭ꯌꯨꯇ꯭ꯔꯤ ꯑꯁ ꯂꯣꯏꯅ ꯐꯩꯗ ꯃꯣꯏ ꯍꯧꯖꯤꯛꯀꯥꯟꯗꯤ ꯍꯥꯔ ꯉꯥꯛꯇ ꯍꯥꯞ
ꯍꯣꯏ ꯍꯧꯖꯤꯛ ꯀꯥꯟꯗꯤ ꯍꯥꯔ ꯈꯛꯇ ꯍꯥꯞꯄꯦ ꯍꯣꯏ ꯂꯥꯏꯅꯥꯁꯨ ꯌꯥꯝ ꯊꯣꯛꯂꯛꯑꯦ ꯍꯧꯖꯤꯛꯀꯥꯟꯗꯤ
ꯍꯣꯏ ꯂꯥꯏꯅꯥꯁꯨ ꯖꯥꯠ ꯖꯥꯠꯅꯦ ꯊꯣꯛꯂꯛꯏꯁꯦ ꯑꯗꯣ ꯑꯗꯨ ꯆꯥꯕꯗ ꯃꯤ ꯁꯤꯔꯦ ꯑꯗꯨ ꯆꯥꯕꯗ ꯃꯤ ꯄꯣꯝꯃꯦ ꯑꯗꯨ ꯆꯥꯕꯗ ꯃꯤ ꯍꯥꯛꯀꯖꯔꯦ ꯑꯗꯨꯒꯨꯝꯕ ꯑꯁ ꯍꯣꯁꯄꯤꯇꯥꯜꯗ ꯑꯥꯁ ꯀꯦꯁ ꯃꯌꯥꯝ ꯑꯃꯅꯦ ꯄꯨꯈꯠꯂꯏꯁꯦ ꯅꯠꯇ꯭ꯔꯣ
ꯍꯣꯢ ꯍꯣꯢ
ꯑꯗꯨꯗꯨꯅ ꯍꯧꯖꯤꯛꯀꯥꯟꯗꯤ ꯎꯝ ꯑꯅꯝꯕꯅ ꯏꯁꯥꯅ ꯍꯣꯠꯅꯔꯒ ꯇꯧꯖꯔꯒ ꯐꯖꯅ ꯊꯥꯒꯗꯧꯕꯅꯦ ꯄꯥꯝꯕꯤꯒꯨꯝꯕ ꯈꯣꯠꯄꯁꯦ
ꯍꯣꯏ
ꯃꯤꯅ ꯊꯥꯔꯒ ꯌꯣꯟꯕ ꯄꯣꯠ ꯍꯧꯖꯤꯛꯀꯥꯟꯗꯤ ꯌꯦꯡꯉꯣ ꯑꯥ ꯀꯩꯅꯣꯗꯣ ꯎꯝ ꯆꯨꯖꯥꯛꯇꯣ ꯆꯨꯖꯥꯛꯁꯨ ꯍꯥ ꯆꯛꯍ꯭ꯋꯥꯏ ꯆꯨꯖꯥꯛ ꯂꯩꯌꯦ ꯑꯗꯨ ꯆꯛꯍ꯭ꯋꯥꯏ ꯆꯨꯖꯥꯛ ꯇꯣ ꯃꯣꯏꯅ ꯀꯂꯔ ꯇꯧꯁꯜꯂꯦ ꯆꯛꯍ꯭ꯋꯥꯏ ꯃꯥꯟꯅꯕ ꯍꯥꯏꯅ ꯑꯃꯨꯕ ꯁꯪꯁꯜꯂꯦ ꯑꯗꯨꯒ ꯍꫭ ꯍꫭꯏ ꯇꯧꯔꯦ ꯍꯧꯖꯤꯛꯀꯥꯟꯗꯤ ꯑꯗꯨꯒ ꯐꯨꯠꯄ ꯃꯇꯝꯗ ꯃꯍꯤꯗꯣ ꯂꯣꯏꯅ ꯃꯆꯨ ꯑꯣꯜꯂꯑꯦ ꯑꯗꯨꯗꯨꯒꯤ ꯆꯥꯔꯗꯤ ꯑꯗꯣ ꯃꯤ ꯀꯌꯥꯝ ꯐꯔꯣꯏ ꯌꯦꯡꯉꯣ ꯑꯗꯨꯒꯤ ꯄꯣꯠꯇꯣ
ꯍꯣꯏ ꯌꯥꯝꯅ ꯆꫭꯞꯅꯕ ꯊꯕꯛꯅꯦ ꯑꯗꯨꯒꯨꯝꯕꯗꯤ
ꯍꯛꯆꯥꯡ ꯌꯥꯝ ꯁꯣꯛꯄ ꯄꯣꯠꯅꯦ ꯃꯣꯏꯅ ꯇꯧꯔꯤꯖꯦ ꯑꯗꯣ ꯃꯣꯏꯒꯤ ꯄꯣꯠꯇꯣ ꯁꯤꯠꯅꯤꯉꯥꯏꯒꯤ ꯃꯣꯏꯒꯤ ꯄꯣꯠꯇꯣ ꯂꯩꯈꯤꯅꯤꯉꯥꯏꯒꯤ ꯇꯧꯕꯗ ꯃꯣꯏ
ꯍꯣꯏ ꯃꯤ ꯆꯥꯔꯒ ꯁꯤꯔꯒ ꯊꯣꯛꯑꯅꯤꯡꯗ
ꯑꯗꯨꯏ ꯈꯟꯕꯅꯦ ꯏꯁ ꯂꯣꯏꯔꯦ ꯂꯣꯏꯔꯦ ꯍꯧꯖꯤꯛꯀꯥꯟꯗꯤꯅꯦ
ꯎꯝ ꯍꯣꯏ ꯃꯤꯁꯦ ꯃꯣꯏ ꯃꯁꯥ ꯃꯁꯥꯒꯤ ꯈꯤꯇ ꯈꯜꯂꯒ ꯂꯩꯔꯝꯅꯤꯅ ꯎꯄꯥꯏ ꯂꯩꯇꯦ
ꯎꯄꯥꯏ ꯂꯩꯇꯦ ꯍꯧꯖꯤꯛ ꯃꯇꯝꯗꯤ
ꯍꯣꯏ
ꯖꯥꯠ ꯖꯥꯠꯅꯦ
ꯎꯄꯥꯏ ꯂꯩꯇꯦ
ꯎꯝ
ꯃꯁꯥ ꯃꯁꯥꯒꯤ ꯑꯍꯣꯏ ꯃꯁꯥ ꯃꯁꯥꯒꯤ ꯃꯥꯒꯤ ꯊꯨꯔꯗꯤ ꯌꯥꯔꯦ ꯃꯥ ꯍꯤꯡꯕ ꯌꯥꯔꯦ ꯑꯗꯨ ꯌꯥꯔꯦ ꯈꯪ ꯇꯧꯈꯤ
ꯎꯝ
ꯃꯤꯁꯦ ꯃꯁꯥ ꯃꯁꯥꯒꯤ ꯈꯛꯇ ꯈꯜꯂꯕꯅꯤꯅ ꯀꯝꯇ ꯇꯧꯕ ꯉꯝꯖꯗꯦ
ꯎꯝ ꯍꯧꯖꯤꯛꯀꯥꯟꯗꯤꯀꯣ ꯑꯩꯒꯤ ꯑꯩꯒꯤ ꯍꯥꯏꯔꯁꯦ ꯑꯩꯒꯤ ꯑꯩꯒꯤ ꯍꯥꯏꯕꯁꯤꯅ ꯍꯦꯜꯂꯦꯕ ꯃꯤꯒꯤ ꯋꯥꯈꯜ ꯈꯟꯕꯤꯗꯦ ꯍꯧꯖꯤꯛꯀꯥꯟꯗꯤ ꯎꯝ ꯑ ꯑꯩꯒꯤ ꯑꯩꯒꯤ ꯈꯟꯅꯔꯕꯅꯤꯅꯅꯦ ꯌꯥꯗ꯭ꯔꯦ ꯃꯁꯥꯒꯤ ꯍꯦꯟꯖꯥꯡ ꯊꯥꯕꯗꯤ ꯑꯐꯕ ꯊꯥꯒꯅꯤ ꯍꯥꯔ ꯍꯥꯞꯇꯕ ꯃꯤꯒꯤ ꯍꯦꯟꯖꯥꯡꯕꯨꯗꯤ ꯍꯥꯔ ꯍꯥꯞꯆꯟꯒꯅꯤ ꯄꯣꯠ ꯁꯤꯠꯅꯉꯥꯏꯒꯤ ꯑꯗꯨꯒ ꯃꯤꯕꯨ ꯍꯛꯆꯥꯡ ꯂꯣꯏ ꯃꯤꯕꯨ ꯅꯥꯍꯟꯒꯅꯤ ꯑꯗꯨꯒꯤ ꯃꯍꯨꯠꯇ ꯄꯨꯜꯂꯞ ꯐꯕ ꯃꯣꯏꯁꯨ ꯐꯕ ꯑꯩꯈꯣꯏꯁꯨ ꯐꯕ ꯑꯣꯏꯔꯗꯤ ꯌꯦꯡꯉꯣ ꯀꯥꯟꯅꯔꯣꯏꯗ꯭ꯔꯣ ꯑꯩꯈꯣꯏꯅ ꯅꯥꯔꯗꯤ ꯃꯣꯏꯒꯤ ꯍꯦꯟꯖꯥꯡꯗꯣ ꯑꯃꯨꯛ ꯂꯩꯕꯤꯔꯔꯣꯏ ꯃꯇꯨꯡꯗ ꯅꯠꯇ꯭ꯔꯥ ꯃꯣꯏꯅ ꯑꯐꯕ ꯍꯦꯟ ꯌꯣꯜꯂꯒ ꯑꯩꯈꯣꯏ ꯑꯐꯕ ꯆꯥꯔꯗꯤ ꯑꯩꯈꯣꯏ ꯍꯛꯆꯥꯡ ꯐꯔꯗꯤ ꯃꯊꯪꯒꯤ ꯄꯩꯁꯥ ꯃꯌꯥꯝ ꯃꯌꯥꯝ ꯇꯥꯜꯂꯛꯄ ꯀꯥꯟꯗ ꯍ ꯍꯤꯟꯁꯥꯡ ꯃꯌꯥꯝ ꯃꯌꯥꯝ ꯂꯩꯗꯣꯏꯅꯦ ꯃꯣꯏꯒꯤꯗꯣ ꯄꯣꯠ ꯃꯌꯥꯝ ꯁꯤꯠꯇꯣꯏꯅꯦ ꯅꯠꯇ꯭ꯔꯣ ꯑꯗꯣ ꯍꯧꯖꯤꯛꯀꯥꯟꯒꯤ ꯑꯁ ꯈꯪꯗꯦꯗ ꯃꯤꯁꯤꯡꯁꯦ ꯌꯥꯝꯅ ꯐꯅꯗꯦ ꯃꯕꯨꯛ ꯈꯔ ꯐꯅꯔꯗꯤꯀꯣ ꯃꯅꯤꯄꯨꯔꯁꯦ ꯌꯥꯝꯅ ꯅꯨꯡꯉꯥꯏꯒꯗꯕꯅꯦꯗ ꯀꯣ
ꯍꯣꯏ ꯃꯁꯥ ꯃꯁꯥꯒꯤ ꯐꯥꯔꯤ ꯐꯥꯔꯦ ꯍꯥꯏꯕꯈꯛꯅꯦ ꯀꯅꯥꯅ ꯑꯐꯕ ꯑꯃꯨꯛꯀ ꯇꯧꯅꯤ ꯃꯣꯏꯒꯤ ꯄꯣꯠꯆꯩ ꯊꯤꯔꯁꯨ ꯍꯥꯔ ꯍꯥꯞꯇꯦ ꯍꯥꯏꯗꯤ ꯃꯤꯅ ꯄꯥꯝꯖꯕ ꯄꯣꯠꯆꯩ ꯑꯣꯏꯅꯤꯌꯦ
ꯑꯥ ꯍꯧꯖꯤꯛꯀꯥꯟꯁꯤꯗꯤ ꯃꯑꯣꯡ ꯑꯃꯅꯦ ꯑꯗꯨꯗꯨꯅ ꯍꯤꯡꯕ ꯌꯥꯝꯅ ꯂꯨꯔꯦ ꯄꯩꯁꯥ ꯌꯥꯝꯌꯥꯝꯅ ꯆꯪꯉꯦ ꯑꯗꯨꯗꯨꯅ ꯍꯧꯖꯤꯛꯇꯤ ꯏꯁꯥ ꯏꯁꯥꯅ ꯍꯣꯠꯅꯕ ꯏꯁꯥ ꯏꯁꯥꯅ ꯒ꯭ꯌꯥꯟ ꯇꯥꯕ
ꯑꯣ ꯍꯣ ꯃꯥꯅꯤ ꯍꯣꯠꯅꯗ꯭ꯔꯗꯤ ꯎꯄꯥꯏ ꯂꯩꯇꯦ ꯍꯧꯖꯤꯛ ꯀꯥꯟꯗꯤ
ꯍꯣꯏ ꯍꯣꯠꯅꯗ꯭ꯔꯗꯤ ꯎꯄꯥꯏ ꯂꯩꯇꯦ ꯑꯩꯅ ꯁꯨꯅꯤꯡ ꯅꯣꯝꯅꯤꯡꯗ꯭ꯔꯕ ꯀꯦꯝ ꯇꯧꯗ꯭ꯔꯕ ꯑꯗꯨꯗꯤ ꯑꯩꯒꯤ ꯄꯩꯁꯥ ꯂꯥꯛꯐꯝ ꯂꯩꯔꯣꯏ ꯑꯩꯒꯤ ꯀꯦꯝꯇ ꯂꯩ ꯑꯩ ꯋꯥꯗꯣꯏꯅꯦ ꯑꯩꯈꯣꯏꯁꯦ
ꯍꯣꯏ ꯍꯧꯖꯤꯛꯐꯥꯎꯁꯦ ꯑꯗꯨꯃꯥꯏꯅ ꯃꯗꯨꯒꯨꯝꯕꯒꯤ ꯃꯑꯣꯡꯗ ꯂꯩꯔꯦ ꯍꯧꯖꯤꯛꯀꯥꯟꯁꯦ ꯃꯤ ꯑꯣꯏꯗꯨꯁꯦ
ꯑꯗꯨꯅꯦ ꯇꯧꯔꯤꯁꯦ ꯈꯪꯗꯦ ꯃꯇꯝꯒꯤ ꯃꯇꯨꯡ ꯏꯟꯅ ꯑꯍꯣꯡꯕ ꯃꯌꯥꯝ ꯑꯃ ꯂꯥꯛꯑꯦ ꯍꯧꯖꯤꯛꯁꯨ ꯑꯍꯣꯡꯕ ꯃꯌꯥꯝ ꯑꯃ ꯂꯩꯑ ꯑꯦ
ꯍꯣꯏ
ꯎꯝ ꯑꯩ ꯅꯪꯉꯣꯟꯗ ꯀꯩꯅꯣꯝꯃ ꯍꯥꯏꯕꯤꯒꯦ ꯑꯩ ꯉꯁꯤꯗꯤ ꯅꯪꯉꯣꯟꯗ ꯀꯩꯅꯣꯝꯃ ꯍꯥꯏꯅꯤꯡꯉꯦ ꯀꯩꯅꯣꯝꯃ ꯍꯥꯏꯕꯤꯒꯦ
ꯍꯣꯏ
ꯑꯩꯈꯣꯏꯒꯤꯁꯦ
ꯎꯝ
ꯑꯩꯅ ꯑꯩꯅ ꯅꯪꯉꯣꯟꯗ ꯍꯥꯏꯗꯣꯏꯁꯦ ꯄꯥꯈꯣꯡꯅꯦꯀꯣ
ꯍꯣꯏ
ꯅꯪ ꯐꯣꯡꯕ ꯉꯝꯕ꯭ꯔꯥ ꯇ꯭ꯔꯥꯏ ꯇꯧꯀꯣ
ꯍꯣꯏ
ꯑꯩꯈꯣꯏꯒꯤ ꯎꯝ ꯑꯝ ꯍꯝ ꯀꯩꯅꯣ ꯄ꯭ꯔꯤꯊꯤꯕꯤ ꯍꯥꯏꯕꯁꯦ ꯈꯪꯕ ꯂꯩꯕꯥꯛ ꯃꯈꯥ ꯑꯩꯈꯣꯏꯅ ꯍꯧꯖꯤꯛꯖꯤ ꯍꯧꯖꯤꯛ ꯍꯤꯡꯉꯤꯕ ꯁꯪꯁꯥꯔꯁꯦ
ꯍꯣꯏ
ꯄ꯭ꯊꯤꯕꯤꯗꯒꯤ ꯁꯒꯣꯜ ꯑꯥ ꯈꯪꯉꯤꯀꯣ
ꯍꯣꯏ
ꯁꯒꯣꯜ ꯑꯃꯨꯕ ꯑꯃ ꯂꯩꯌꯦ ꯑꯩꯈꯣꯏꯒꯤ ꯄ꯭ꯔꯤꯊꯤꯕꯤꯗ ꯑꯗꯨꯒ ꯁꯔꯒ ꯁꯔꯒꯗꯤ ꯈꯪꯉꯤꯀꯣ
ꯍꯣꯏ
ꯁꯔꯒ ꯍꯥꯏꯕꯁꯤꯗꯤ ꯃꯊꯛꯅꯦ ꯃꯊꯛꯇꯅꯀꯣ ꯁꯒꯣꯜ ꯑꯉꯧꯕ ꯑꯃ ꯂꯩꯌꯦ ꯑꯗꯨꯒ ꯑꯩꯈꯣꯏꯁꯦ ꯐꯥꯏꯠ ꯇꯧꯒꯅꯤꯌꯦ ꯑꯗꯨꯁꯨ ꯁꯦꯟꯇꯔꯗ ꯃꯌꯥꯏꯗ ꯃꯤꯗꯜꯗꯀꯣ ꯁꯒꯣꯜ ꯑꯃꯨꯕꯅ ꯃꯊꯛꯇ ꯄꯥꯏꯈꯠꯀꯅꯤ ꯑꯗꯨꯒ ꯁꯒꯣꯜ ꯑꯉꯧꯕꯅ ꯃꯈꯥꯗ ꯄꯥꯏꯊꯔꯛꯀꯅꯤ ꯑꯗꯨꯒ ꯃꯣꯏꯕꯥꯅꯤ ꯋꯥꯅꯒꯅꯤꯕ
ꯑꯥ ꯑꯥ
ꯑꯗꯨ ꯋꯥꯏꯅꯕ ꯃꯇꯝꯗ ꯀꯔꯝꯕꯒꯤ ꯁꯒꯣꯜꯒꯤ ꯃꯆꯤ ꯇꯦꯛꯀꯅꯤ
ꯃꯊꯛꯀꯤ ꯃꯆꯤ
ꯃꯊꯛꯀꯤ ꯃꯆꯤ ꯇꯦꯛꯀꯅꯤꯌꯦ
ꯍꯣꯏ
ꯆꯨꯝꯃꯕꯨ ꯅꯥꯪꯅ
ꯆꯨꯝꯃꯒꯅꯤ ꯈꯂꯦ ꯑꯩꯗꯤꯦ
ꯑꯣ ꯁꯒꯣꯜ ꯍꯥꯏꯕꯁꯦ ꯃꯆꯤ ꯄꯥꯟꯗꯦꯀꯣ ꯑꯄꯪ ꯍꯤ ꯍꯤ ꯍꯤ ꯅꯪ ꯋꯥꯈꯜ ꯈꯟꯗꯦꯍꯦ
ꯑꯩꯗꯤ ꯈꯟꯗꯦ ꯍꯧꯖꯤꯇꯤ ꯑꯗꯨꯝ ꯅꯪꯕꯨ ꯋꯥꯔꯤ ꯁꯥꯕꯤꯒꯤ ꯋꯥ ꯈꯛꯇ ꯅꯦ
ꯎꯝ ꯍꯪ ꯑꯗꯨ ꯌꯥꯗꯦ ꯋꯥꯈꯜ ꯈꯟꯒꯗꯧꯅꯦ ꯃꯤꯅ ꯋꯥ ꯑꯃ ꯍꯥꯏꯔꯗꯤ ꯈꯜꯂꯒ ꯈꯨꯝꯒꯗꯧꯕꯅꯦ ꯅꯪꯅ ꯈꯟꯗꯅ ꯍꯦꯛꯇ ꯈꯨꯝꯕ ꯌꯥꯕ꯭ꯔꯣ ꯅꯪꯁꯤꯗꯤꯕ ꯕꯦꯔꯤꯅꯤꯍꯦ
ꯇꯥ ꯇꯣꯏꯅꯤ
ꯋꯥꯈꯜ ꯈꯟꯕ ꯍꯩꯕ ꯃꯤ ꯑꯣꯏꯗ꯭ꯔꯦꯕ ꯅꯪꯁꯦ
ꯑꯥ
ꯋꯥꯈꯟ ꯈꯟꯒ ꯇꯧꯅꯦ ꯙ꯭ꯌꯥꯟ ꯇꯧꯒꯗꯧꯕꯅꯦ ꯙ꯭ꯌꯥꯟ ꯇꯧꯕ ꯋꯥꯈꯜ ꯈꯟꯕꯒꯤ ꯀꯥꯟꯅꯕ ꯑꯁꯦ ꯅꯪ ꯈꯪꯕ꯭ꯔꯣ
ꯈꯡꯗꯦꯇꯥ
ꯋꯥꯈꯟ ꯈꯟꯕꯒꯤ ꯀꯥꯟꯅꯕ ꯍꯥꯏꯕꯁꯦ ꯅꯪꯒꯤꯗ ꯅꯪꯒꯤ ꯋꯥꯈꯜꯗꯨꯅ ꯈꯟꯕ ꯃꯇꯝꯗ ꯁꯤꯅ ꯀꯔꯤ ꯑꯣꯏꯕ ꯌꯥꯏ ꯁꯤꯅ ꯀꯔꯤ ꯑꯣꯏꯕ ꯌꯥꯗꯦ ꯁꯤꯅ ꯀꯩꯗꯧꯋꯤ ꯁꯤꯅ ꯀꯩꯗꯧꯗꯦ ꯍꯥꯏꯕꯗꯣ ꯑꯗꯨꯗꯤ ꯅꯪ ꯍꯧꯖꯤꯛꯇꯤ ꯋꯥꯈꯜ ꯈꯟ ꯈꯟꯒꯦꯔꯣ
ꯂꯩ ꯔꯣꯝꯗꯅ ꯊꯜꯍꯜ ꯂꯩ
ꯑꯗꯨꯗꯤ ꯑꯩ ꯍꯧꯖꯤꯛ ꯅꯪꯕꯨ ꯋꯥ ꯃꯒ ꯍꯪꯒꯦ
ꯍꯣꯏ ꯍꯣꯏ ꯍꯧꯖꯤꯛ ꯅꯠꯇꯕ ꯀ꯭ꯂꯥꯁꯇꯤꯒꯤ ꯍꯥꯡꯉꯛꯑꯣꯅꯦ ꯍꯌꯦꯡꯅ
ꯍꯌꯦꯡ ꯑꯃꯨꯛ ꯍꯪꯉꯣ
ꯍꯣꯏ ꯍꯧꯖꯤꯛꯇꯤ ꯍꯥꯡꯒꯅꯣꯕ ꯍꯧꯖꯤꯛꯇꯤ ꯅꯪꯒꯤ ꯅꯨꯃꯤꯠ ꯅꯪ ꯀꯔꯤ ꯀꯔꯤ ꯊꯕꯛ ꯇꯧꯕ꯭ꯔꯥ ꯍꯥꯏꯕꯗꯨ ꯍꯥꯏꯌꯨꯕ
ꯑꯣ ꯑꯣ ꯅꯪ ꯍꯧꯖꯤꯛꯇꯤ ꯋꯥꯔꯦꯕ ꯑꯗꯨ ꯋꯥꯈꯜ ꯈꯟꯕꯗꯣ
ꯍꯣꯏ ꯑꯩꯗꯣ ꯍꯧꯖꯤꯛ ꯊꯕꯛ ꯑꯇꯣꯞꯄꯁꯨ ꯇꯧꯕꯤꯒꯤ ꯀꯣꯜꯁꯤꯟꯁꯦ ꯇꯧꯕ ꯅꯨꯡꯉꯥꯏꯇꯦꯕ
ꯍꯥꯏꯕꯗꯤ ꯊꯕꯛ ꯆꯤꯟꯕ ꯍꯥꯏꯕꯁꯤꯗꯤ ꯅꯪꯒꯤ ꯊꯕꯛ ꯑꯃ ꯇꯧꯖꯔꯗꯤ ꯀꯩꯁꯨ ꯀꯥꯏꯗꯦ ꯇꯧꯖꯔꯣ
ꯍꯣꯏ
ꯊꯕꯛ ꯇꯧꯕꯁꯨ ꯌꯥꯝꯅ ꯐꯩ ꯁꯥꯎꯗꯦ ꯁꯥꯎꯗꯦ ꯀꯔꯤꯒꯤ ꯁꯥꯎꯗꯣꯏꯅꯣ ꯅꯪꯒꯤ ꯊꯕꯛ ꯇꯧꯖꯔꯤꯗꯣ ꯌꯥꯝ ꯐꯩꯅꯦ ꯅꯪꯅ ꯇꯧꯕ ꯊꯕꯛꯇ ꯣ ꯀꯟꯁꯦꯟꯇ꯭ꯔꯦꯁꯟ ꯄꯤꯔꯒ ꯐꯖꯅ ꯇꯧꯋꯣ
ꯍꯣꯏ ꯍꯣꯏ ꯅꯪ ꯅ ꯁꯧꯗ꯭ꯔꯗꯤ ꯌꯥꯝ ꯐꯔꯦ ꯅꯪ ꯁꯧꯅꯤꯅ ꯌꯥꯝꯅ ꯀꯤꯔꯤꯅꯦ ꯑꯩꯁꯨ
ꯑꯣ ꯁꯥꯎꯔꯣꯏ ꯁꯥꯎꯔꯣꯏꯦ ꯑꯩꯗꯤ ꯃꯤꯕꯨ ꯁꯥꯎꯕ ꯍꯩꯇꯦ ꯃꯤꯕꯨ ꯉꯥꯡꯕ ꯍꯩꯇꯦꯀꯣ
ꯍꯣꯏ ꯍꯣꯏ ꯃꯗꯨ ꯑꯣꯏꯗꯤ ꯐꯔꯦ
ꯎꯝ ꯃꯤꯕꯨ ꯉꯥꯡꯕ ꯃꯤꯕꯨ ꯁꯥꯎꯕ ꯍꯥꯏꯕꯁꯦ ꯐꯠꯇꯕ ꯃꯤꯒꯤ ꯂꯤꯆꯠ ꯂꯝꯆꯠ ꯁꯥꯖꯠꯅꯦ
ꯑꯣ ꯍꯣꯏ ꯃꯗꯨ ꯁꯤ ꯆꯨꯝꯃꯦ
ꯃꯤꯕꯨ ꯅꯨꯡꯁꯤꯅ ꯍꯥꯏꯕ ꯍꯩꯒꯗꯧꯕꯅꯦ ꯃꯤꯕꯨ ꯅꯨꯡꯁꯤꯅ ꯉꯥꯡꯕꯤꯒꯗꯕꯅꯦ ꯁꯥꯎ ꯁꯥꯎꯅꯤꯡꯉꯁꯨ ꯃꯥꯕꯨ ꯐꯖꯅ ꯑꯦꯗꯚꯥꯏꯁ ꯄꯤꯒꯗꯕꯅꯦ ꯃꯥꯕꯨ ꯐꯖꯅ ꯍꯥꯏꯕꯤꯒꯗꯧꯕꯅꯦ ꯅꯠꯇ꯭ꯔꯗꯤ ꯅꯪꯅ ꯁꯥꯎꯔꯒ ꯍꯥꯏꯔꯗꯤ ꯃꯥꯅ ꯎꯝ ꯁꯣꯏꯔꯁꯨ ꯁꯣꯏꯌꯦ ꯍꯥꯏꯅꯤꯡꯉꯣꯏꯕ ꯍꯥꯏꯕ ꯅꯡꯉꯣꯟꯗ
ꯍꯣꯏ ꯍꯣꯏ ꯃꯤ ꯑꯣꯏꯕꯗꯤ ꯐꯖ ꯐꯖꯅꯥ ꯉꯥꯡꯉꯦ